ꯀꯔꯤꯕ
ꯀꯩꯗꯧꯔꯤꯅꯣ
ꯆꯥꯛ ꯊꯣꯡꯕ ꯂꯣꯏꯔꯒ ꯐꯝꯃꯤ ꯀꯩ ꯌꯦꯟꯁꯥꯡ ꯊꯣꯡꯁꯤꯒꯦꯅ ꯈꯜꯂꯤ ꯊꯔꯣꯏ ꯈꯖꯤꯛꯇꯪꯕꯨꯗꯤ ꯂꯩ ꯏꯔꯣꯟꯕ ꯇꯧꯁꯤꯔ ꯈꯜꯂꯤ
ꯎꯝ
ꯑꯩꯗꯤ ꯆꯤꯡꯒꯝ ꯁꯥꯏꯅꯤꯡꯂꯛꯑꯦꯅꯦ ꯃꯈꯣꯟ ꯊꯣꯛꯍꯟꯅꯤꯡꯂꯛꯑꯅꯦ
ꯎꯝ ꯎ ꯀꯥꯏ ꯀ
ꯑꯩ ꯅꯥꯉꯣꯟꯗ ꯄꯤꯒꯗꯕ ꯉꯥꯏꯈꯣ ꯑꯩ ꯅꯉꯣꯟꯗ ꯄꯤꯒꯗꯕ ꯆꯅꯤ ꯇꯪ ꯉꯥꯏꯔꯦ
ꯌꯥꯔꯦ ꯅꯪꯁꯨ
ꯑꯃꯗꯨꯁꯨ ꯊꯥꯔꯛ ꯑꯃꯗꯨꯁꯨ ꯊꯥꯔꯛꯇ꯭ꯔꯦꯅꯦ ꯑꯩꯁꯨ ꯀꯩꯅꯣꯒꯤꯗꯨ ꯄꯤꯗ꯭ꯔꯤ ꯃꯔꯨꯞꯀꯤ ꯄꯤꯗ꯭ꯔꯤ ꯊꯥꯔꯛꯛꯇ꯭ꯔꯤ
ꯑꯩꯁꯦ ꯍꯌꯦꯡ ꯂꯥꯛꯀꯗ꯭ꯔꯥ ꯈꯜꯂꯝꯕꯅꯦꯕ
ꯑꯣ ꯃꯥꯒꯤꯗꯣ ꯎꯝ ꯀꯩꯅꯣ ꯖꯦꯔꯣ ꯖꯦꯔꯣ ꯑꯦꯀꯥꯎꯝꯅꯤ ꯍꯥꯏꯌꯦꯕꯀꯣ ꯑꯗꯨꯒꯤ
ꯑꯥ
ꯑꯩꯁꯨ ꯍꯌꯦꯡ ꯂꯥꯛꯀꯗ꯭ꯔꯥ ꯈꯜꯂꯝꯕꯅꯦ ꯍꯧꯖꯤꯛ ꯉꯁꯤ ꯂꯥꯛꯑꯅꯤ ꯀꯔꯝ ꯀꯥꯟꯗ ꯇꯣꯏꯩꯅꯣ ꯈꯪꯗꯦ ꯂꯥꯛꯄ ꯀꯥꯟꯗ ꯄꯩꯁꯥ ꯂꯩꯇ꯭ꯔꯗꯤ ꯌꯥꯔꯣꯏꯗꯅ ꯑꯗꯣ ꯑꯗꯣ ꯑꯃꯗ ꯍꯥꯏꯕꯗ ꯑꯣꯟꯂꯥꯏꯟ ꯂꯩꯇꯌꯦ ꯀꯦꯁꯅꯦꯌꯦ
ꯑꯃ ꯍꯥꯏꯕꯗ ꯍꯥꯏꯗꯤ ꯉꯁꯤ ꯂꯥꯛꯀꯗꯕ꯭ꯔꯣ
ꯑꯥ ꯑꯌꯨꯛ ꯌꯧꯔꯅꯦ ꯁꯤꯗ ꯑꯌꯨꯛ ꯉꯟꯅꯥ ꯌꯧꯔꯛꯀꯅꯤ ꯍꯌꯦꯡ
ꯑ ꯌꯣ ꯌꯣ
ꯍꯝ ꯍꯝ
ꯎ ꯀꯩ ꯌꯦꯟꯖꯥꯡ ꯊꯥꯔꯒꯦ
ꯑ ꯇꯔꯅꯦ ꯃꯣꯏ ꯐꯤꯁ ꯐ꯭ꯔꯥꯏ
ꯉꯥ ꯍꯥꯏꯕꯁꯨ ꯌꯥꯕꯅꯤꯗ ꯅꯪꯁꯨ
ꯑꯣ ꯀꯥꯎꯔꯦ ꯀꯥꯎꯔꯦ ꯉꯥ ꯉꯥ ꯑꯇꯥꯎꯕꯗꯣ ꯂꯣꯏꯅ ꯂꯣꯏꯁꯤ ꯆꯤꯟꯈ꯭ꯔꯦ ꯑꯗꯨꯅ ꯆꯥꯕ ꯐꯪꯗ꯭ꯔꯦ ꯑꯩꯗꯤ ꯂꯥꯁꯇ ꯆꯥꯕꯅꯤꯅ ꯄꯥꯏ ꯂꯩꯗ꯭ꯔꯦ ꯑꯗꯣ ꯑꯉꯥꯡꯗꯣ ꯑꯃꯨꯛ ꯂꯥꯛꯇ꯭ꯔꯕ꯭ꯔꯣ
ꯂꯥꯛꯇ꯭ꯔꯦ ꯎꯗ꯭ꯔꯦ ꯎꯗ꯭ꯔꯦ ꯑꯩꯗꯤ ꯑꯩꯁꯨ ꯊꯣꯛꯇꯦ ꯃꯄꯥꯟ ꯍꯌꯦꯡꯗꯤ ꯂꯧ ꯆꯠꯀꯅꯤ ꯑꯩꯁꯨ ꯆꯨꯖꯥꯛ ꯆꯨꯖꯥꯛ ꯑ ꯆꯨꯖꯥꯛ ꯆꯨꯖꯥꯛ ꯍꯦꯛ ꯂꯧꯕ ꯍꯥꯏꯕ ꯍꯥꯏꯇꯔꯦ
ꯑꯥ ꯀꯩꯗꯧꯖꯥꯠꯂꯥ ꯂꯥꯛꯇ꯭ꯁꯦ ꯃꯣꯏꯅꯦ ꯃꯣꯏ ꯌꯨꯝꯔꯣꯝꯒꯤꯅ ꯀꯔꯤ ꯀꯔꯤ ꯍꯥꯏꯖꯜꯂ ꯖꯥꯠꯂ
ꯀꯩ ꯀꯔꯤꯝ ꯍꯥꯏꯔꯝꯃꯣꯏꯌꯦ ꯅꯍꯥꯟꯗꯣ ꯎꯝ ꯎ ꯃꯥꯒꯤ ꯕꯨꯕꯣꯛꯅ ꯂꯧꯎ ꯆꯠꯂꯗꯤ ꯑ ꯃꯤ ꯂꯧꯅꯕ ꯃꯤ ꯂꯩꯇ꯭ꯔꯗꯤ ꯅꯉꯣꯟꯗ ꯑ ꯅꯣꯏ ꯌꯨꯝꯗ ꯆꯠꯂꯣ ꯍꯥꯏ ꯑꯥꯎ ꯊꯥꯔꯛꯀꯦ ꯍꯥꯏꯌꯦ
ꯀꯔꯤꯝ ꯍꯥꯏꯔꯝꯃꯣꯏ ꯊꯥꯔꯛꯀꯦ ꯍꯥꯏꯕꯅꯦ
ꯃꯥꯅ ꯃꯕꯣꯛꯅ ꯍꯥꯏꯗ꯭ꯔꯁꯨ ꯃꯄꯥꯅ ꯍꯥꯏꯔꯝꯗꯧ ꯃꯥꯜꯅꯦ ꯅꯍꯥꯟ ꯅꯍꯥꯟꯗꯣ ꯑꯩꯈꯣꯏ ꯕꯣꯛꯈꯣꯏꯗ ꯆꯥꯛ ꯆꯥꯅꯤꯡꯉꯥꯏ ꯂꯥꯛꯄꯅꯦꯕ ꯂꯥꯛꯄꯗꯣ ꯃꯄꯥꯅ ꯆꯥꯍꯟꯂꯦꯌꯦ
ꯑꯁ ꯀꯩꯒꯤ
ꯃꯄ ꯆꯥꯛ ꯆꯥꯔꯝꯗꯥꯏꯗ ꯑꯗꯨꯝ ꯄꯨꯔ ꯆꯠꯈ꯭ꯔꯦꯌꯦ ꯃꯄꯥꯥꯅ ꯌꯥꯗꯕꯒꯤ
ꯉꯛꯑꯦꯗꯥ ꯍꯩꯅꯗꯕ ꯑꯃ
ꯑꯗꯨꯃꯥꯏ ꯑ ꯑꯗꯨꯃꯥꯏꯅ ꯇꯧꯋꯦ ꯑꯗꯨꯒꯤ ꯃꯤꯅ ꯆꯥꯛ ꯆꯥꯔꯒꯅ ꯐꯝꯃꯒ ꯃꯄꯥꯅ ꯄꯨꯔꯒ ꯆꯠꯈ꯭ꯔꯦꯌꯦ ꯑꯉꯛꯄꯅꯦ ꯑꯗꯨꯃꯥꯏꯅꯗꯤ ꯑꯗꯨꯃꯥꯏꯅꯗꯤ ꯇꯧꯗ꯭ꯔꯁꯨ ꯌꯥꯕꯅꯦꯕ ꯑꯉꯥꯡꯕꯨ ꯆꯥꯛ ꯆꯥꯔꯝꯗꯥꯏꯗ ꯍꯥꯏꯗꯤ ꯎꯝ ꯃꯥꯗꯔ꯭ꯁ ꯗꯦꯅꯦ ꯃꯥꯗꯔ꯭ꯁ ꯗꯦ ꯅꯨꯃꯤꯠꯇ
ꯎꯝ
ꯑꯩꯈꯣꯏꯃꯥ ꯑꯩꯈꯣꯏꯃꯥ ꯑꯩꯈꯣꯏꯁꯨ ꯂꯥꯛꯑꯦ ꯑꯗꯨꯕꯨ ꯆꯥꯛ ꯆ ꯆꯥꯗꯤ ꯆꯥꯗ꯭ꯔꯩꯌꯦ ꯃꯥꯗꯣ ꯑꯗꯨꯝ ꯊꯨꯅ ꯆꯛ ꯑ ꯌꯨꯝꯍꯜꯂꯦ ꯑꯗꯨꯒ ꯆꯥꯛ ꯆꯥꯔꯝꯗꯥꯏꯗ ꯑꯃꯨꯛ ꯃꯄꯥꯥꯅ ꯄꯨꯔ ꯆꯠꯈ꯭ꯦꯌꯦ
ꯎꯝ ꯐꯠꯇꯦꯌꯥ
ꯑꯩꯈꯣꯏ ꯑꯩ ꯀꯦꯔꯦꯂꯥꯒꯤ ꯕꯅꯅꯥ ꯆꯤꯞ꯭ꯁ ꯄꯨꯔꯛꯀꯅꯤꯌꯦ
ꯑꯩꯒꯤꯁꯨꯨ ꯈꯥꯛꯑꯝꯃꯣ ꯑꯗꯨꯗꯤ
ꯀꯦꯖꯤ ꯑꯅꯤꯔꯛ ꯑ ꯑꯅꯤ ꯑꯌꯨꯝꯗ ꯊꯥꯅꯤꯡꯉꯥꯏ ꯄꯨꯔꯛꯑꯣ ꯍꯥꯏꯕ ꯑꯩꯅ ꯌꯥꯝ ꯌꯥꯝꯅ ꯄꯨꯔꯛꯇꯧ ꯃꯥꯜꯂꯦ
ꯅꯪꯗꯤ ꯀꯃꯥꯏ꯭ꯅ ꯊꯥꯗꯣꯏꯕ ꯑꯗꯨꯗꯤ
ꯑꯩꯈꯣꯏ ꯑꯩꯈꯣꯏ ꯂꯥꯛꯀꯅꯤ
ꯑꯗꯨꯒ ꯑꯩꯉꯣꯟꯗ ꯄꯤꯍꯟꯗꯣꯏꯔ ꯄꯤꯍꯟꯗꯣꯏꯔꯥꯕ ꯁꯤ ꯑꯩꯒꯤ ꯁꯔꯨꯛꯁꯨ ꯌꯥꯎꯔꯣ ꯑꯗꯨꯗꯤ
ꯀꯦꯖꯤ ꯑꯅꯤ ꯑꯅꯤꯒꯨꯝꯕ ꯄꯨꯔꯛꯀꯦ ꯍꯥꯏꯕꯅꯤ
ꯎꯝ
ꯑꯗꯨꯒ ꯀꯔꯤ ꯀꯔꯤ ꯄꯨꯔꯛ ꯑꯣꯔꯥ ꯍꯥꯏꯕ ꯀꯦꯔꯂꯥꯗ ꯀꯔꯤ ꯀꯔꯤꯅꯣ ꯑꯍꯥꯎꯕ ꯀꯔꯤ ꯀꯔꯤ ꯐꯩ ꯑꯗꯣ ꯈꯪꯗꯦ ꯑꯗꯣ ꯈꯪꯗ ꯑꯩꯅ ꯀꯃꯥꯏ꯭ꯅ ꯈꯪꯗꯣꯏꯅꯣ ꯀꯔꯤ ꯄꯥꯝꯃꯦ ꯀꯩ ꯄꯥꯝꯃꯦ ꯈꯪꯗꯣꯏꯅꯣ ꯑꯩꯅ ꯍꯥꯏꯕ ꯆꯤꯞ꯭ꯇꯨꯗꯤ ꯑꯩꯅ ꯍꯥꯏꯕꯅꯤꯗ
ꯎꯝ ꯥꯀꯩꯒꯤꯅꯣ ꯗꯦꯠ ꯇꯦꯟ ꯃꯅꯨꯡ ꯍꯥꯏꯔꯒ ꯑꯃꯨꯛ ꯗꯦꯠ ꯇ꯭ꯋꯦꯟ ꯗꯦꯠ ꯇ꯭ꯋꯦꯟꯇꯤ ꯌꯧ
ꯅꯩ ꯗꯦꯠ ꯇꯤꯟ ꯆꯤꯆꯦꯗꯣ ꯄꯩꯁꯥ ꯌꯥꯝꯃꯟꯕꯒꯤꯅꯦ ꯃꯥꯅ ꯈꯜꯂꯤꯁꯦ
ꯑꯩꯅ ꯍꯥꯏꯕꯗꯤ ꯍꯧꯖꯤꯛꯅ ꯌꯦꯡꯕ ꯍꯧꯔꯒ ꯗꯦꯠ ꯊꯥꯔ
ꯑꯥꯎ ꯑꯥꯎ ꯌꯦꯡꯕ ꯍꯧꯔꯦ ꯑꯗꯨꯒ ꯇ꯭ꯋꯦꯟ ꯇꯤꯗ ꯀꯟꯐꯥ꯭ꯔꯝ ꯇ꯭ꯋꯦꯟꯇꯤꯗ ꯀꯟꯐꯥꯝ ꯍꯥꯏꯔꯗꯤ ꯂꯥꯛꯄ ꯀꯥꯟꯗ ꯀꯟꯐꯥ꯭ꯔꯝ ꯇꯧꯔꯅꯤ ꯗꯦꯠ ꯀꯌꯥꯗ ꯄꯩꯁꯥ ꯀꯩ ꯂꯩꯒꯦ ꯑꯩꯅ ꯍꯪꯕꯗ ꯑꯩ ꯈꯪꯗꯦ ꯀꯃꯥꯏ꯭ꯟ ꯇꯧꯗꯣꯏꯅꯣ ꯃꯥ ꯂꯥꯛꯄ ꯀꯥꯟꯗ ꯋꯥꯔꯤ ꯁꯥꯅꯦ ꯑꯩ ꯑꯩꯌꯦꯡ ꯑꯌꯨꯛ ꯌꯧꯔꯛꯑꯅꯤ ꯌꯧꯔꯛꯑꯒ ꯑꯩꯒꯤ ꯅꯥꯛꯇ ꯂꯥꯛꯀꯅꯤ ꯈꯪꯉꯦ
ꯑꯗꯨ ꯑꯗꯨ ꯑꯣꯏꯔꯁꯨ ꯗꯦꯠ ꯇ꯭ꯋꯦꯟꯇꯤ ꯍꯥꯏꯗꯣ ꯗꯦꯠ ꯇ꯭ꯋꯦꯟꯇꯤ ꯑꯃꯨꯛ ꯍꯥꯏꯔꯗꯤ ꯀꯛꯑꯗꯤ ꯑꯃꯨꯛ ꯎꯝ ꯃꯃꯟꯖꯨ ꯇꯥꯡꯉꯅꯤ ꯑꯗꯨꯒ ꯃꯃꯟ ꯑꯍꯣꯡꯕ ꯑꯃꯨꯛ ꯌꯦꯡꯉꯗꯤ ꯑꯃꯨꯛ ꯗꯦꯠꯇꯣ ꯑꯥ ꯑꯃꯨꯛ ꯌꯧꯈ꯭ꯔꯅꯤ ꯑꯗꯨꯒꯤ ꯋꯥꯔꯤꯅꯦ ꯑꯩꯅ ꯍꯥꯢꯗꯣ
ꯑꯣ ꯍꯥꯢꯌꯦ ꯍꯌꯦꯡ ꯂꯥꯛꯑꯀꯥꯟꯗ ꯑ ꯐꯥꯢꯅꯦꯜ ꯗꯤꯁꯤꯖꯟ ꯂꯧꯔꯒꯦ ꯀꯟꯐꯥꯝ ꯇꯧꯔꯅꯤ
ꯃꯊꯪ ꯊꯥꯗ ꯑꯣꯢꯔꯅꯤꯕ ꯑꯃꯨꯛ ꯒ꯭ꯌꯥꯟ ꯇꯥꯕ꯭ꯔꯦ ꯑꯩꯅ ꯍꯥꯢꯕꯁꯦ ꯒ꯭ꯌꯥ ꯇꯕ꯭ꯔꯣ
ꯑꯥ ꯃꯥꯟ ꯃꯥ ꯗꯤꯀꯣ ꯑꯗꯨꯃꯥꯥꯢꯅ ꯈꯥꯟꯕ ꯃꯥꯜꯂꯦ ꯃꯥ ꯑꯟꯅ ꯍꯟꯅ ꯑꯍꯨꯝꯒꯤ ꯇꯤꯀꯦꯠ ꯀꯛꯅꯤꯡꯉꯥꯢ ꯈꯜꯂ ꯈꯜꯂꯨꯔꯕ ꯃꯥꯜꯂꯦ ꯃꯥꯁꯦ ꯈꯜꯂ ꯃꯥꯜꯂꯦ ꯍꯥꯢꯗꯤ ꯃꯥꯅ ꯄꯩꯁꯥ ꯄꯨꯊꯣꯛꯑꯒ ꯑꯥ ꯑꯥ ꯑꯥ ꯃꯥꯅ ꯍꯥꯢ ꯑꯩꯅ ꯑꯩꯅ ꯍꯪꯕ ꯅꯠꯇꯦꯕ ꯑꯩꯅ ꯍꯥꯢꯕ ꯏꯅꯥꯎꯅꯨꯄꯤꯗꯣ ꯇꯤꯀꯦꯛ ꯀꯛꯅꯤꯡꯉꯥꯢ ꯄꯩꯁꯥ ꯊꯥꯔꯛꯑꯒꯦ ꯄꯩꯁꯥ ꯊꯥꯔꯛꯑꯒꯦ ꯍꯥꯢꯕꯅꯦ ꯀꯤꯌꯥ ꯀ꯭ꯌꯨ ꯄꯩꯁꯥꯒꯦ ꯄꯩꯁꯥ ꯄꯩ ꯄꯩꯁꯥ ꯄꯩꯁꯥ ꯀꯔꯤꯒꯤ ꯊꯥꯔꯛꯇꯦ
ꯎꯝ
ꯄꯩꯁꯥ ꯀꯔꯤꯒꯤ ꯊꯥꯔꯛꯇꯣꯢꯅꯣ ꯑꯩꯗꯤ ꯑꯩꯈꯣꯢ ꯑꯍꯨꯝꯒꯤ ꯎꯝ ꯀꯛꯑꯒꯦꯅ ꯂꯩꯔꯝꯕꯅꯦ ꯍꯥꯢ ꯑꯩꯅ ꯍꯥꯢꯌꯦ ꯃꯥꯒꯤ ꯃꯥ ꯃꯥ ꯑꯣꯢꯅ ꯄꯨꯊꯣꯛꯆꯔꯅꯤ ꯀꯩꯅꯣ ꯑꯇꯣꯞꯄ ꯄꯩꯁꯥ ꯃꯥ ꯂꯥꯛꯑꯀꯥꯟꯗ ꯔꯨꯝꯒꯤꯅꯦ ꯀꯩ ꯀꯩꯅꯤ ꯏꯟꯗꯛꯁꯟ ꯀꯔꯤ ꯀꯔꯤꯅꯤ ꯃꯌꯥꯝ ꯑꯃ ꯂꯩ ꯑꯗꯨ ꯋꯥꯠꯂꯤ ꯑꯗꯨ ꯇꯤꯀꯦꯠꯀꯤ ꯄꯩ ꯅꯪ ꯀꯛꯀꯦꯅ ꯈꯜꯂꯝꯕ ꯄꯩꯁꯥꯗꯣ ꯑꯗꯨ ꯑꯗꯨ ꯑꯣꯢꯅ ꯏꯁꯄꯦꯟ ꯇꯧꯔꯨꯁꯦ ꯑꯩꯅ ꯍꯥꯢꯕ
ꯎꯝ
ꯑꯩꯅ ꯄꯩꯁꯥ ꯊꯥꯔꯛꯑꯒꯦ ꯍꯥꯢꯌꯦ ꯍꯥꯢꯕꯗꯨꯅ ꯄꯩꯁꯥ ꯌꯥꯝꯃꯖꯥꯠꯂꯥ ꯑ ꯂꯤꯁꯤꯡ ꯑ ꯀꯔꯤꯕ ꯂꯤꯁꯤꯡ ꯑꯪ ꯀꯔꯤꯅꯣ ꯀꯔꯤꯅꯣ ꯀꯨꯟ ꯀꯨꯟꯊ꯭ꯔꯥ ꯑ ꯐꯤꯐꯇꯤ ꯀꯩꯅꯣ ꯍꯥꯢ ꯇꯥꯕ꯭ꯔꯣ
ꯂꯤꯁꯤꯡ ꯌꯥꯡꯈꯩꯅꯤꯗꯅ
ꯍꯥꯥ
ꯂꯤꯁꯤꯡ ꯌꯥꯡꯈꯩꯅꯤꯗꯅ ꯐꯤꯐꯇꯤꯗꯤ
ꯑꯥꯎ ꯂꯤꯁꯤꯡ ꯌꯥꯡꯈꯩ ꯊꯥꯔꯛꯑꯣ ꯑꯥ ꯑꯗꯨꯅꯦ ꯄꯩꯁꯥ ꯌꯥꯝꯗꯦ ꯂꯤꯁꯤꯡ ꯑ ꯊꯥꯎꯑꯣ ꯍꯥꯢꯕ
ꯑꯗꯨꯗꯤ ꯅꯪ ꯃꯥꯁꯨ ꯎꯁꯤꯠꯇꯕ ꯑꯃ ꯌꯥꯎꯋꯤ ꯑꯩꯅ ꯅꯠꯇꯦ ꯑꯩꯅ ꯁꯛꯀꯗꯕ ꯂꯝꯕꯤꯁꯤꯕꯨ ꯑꯩꯅ ꯄꯩꯁꯥ ꯊꯥꯔꯛꯇ꯭ꯔꯗꯤ ꯂꯧꯕꯁꯨ ꯑꯃꯨꯛ ꯂꯧꯕꯁꯨ ꯂꯥꯛꯑꯣ ꯍꯥꯢ ꯑꯗꯨꯒ ꯇꯤꯀꯦꯠꯇꯨꯁꯨ ꯂꯣꯢꯅꯃꯛꯀꯤ ꯀꯛꯍꯟꯒꯗ꯭ꯔꯣ ꯑꯩ ꯃꯥꯁꯨ ꯃꯀꯣꯛ ꯌꯥꯎꯗꯦꯅ ꯍꯜꯂꯣ
ꯑꯦꯃꯥꯢ ꯃꯥꯢꯗ ꯅꯍꯥꯟ ꯖꯨꯂꯥꯢ ꯐꯥꯔꯁ ꯋꯤꯛꯇꯗꯤ ꯌꯥꯝ ꯄꯥꯡꯉꯦ ꯂꯤꯁꯤꯡ ꯀꯨꯟ ꯑꯗꯨꯋꯥꯢꯗ ꯏꯌꯣꯂꯤꯂꯂ ꯂꯩꯌꯦꯅ ꯑꯩꯅ ꯍꯥꯢꯕ ꯐ꯭ꯂꯥꯏꯠ ꯇꯤꯀꯦꯠꯇꯣ ꯑꯗꯨ ꯑꯣꯏꯔꯗꯤ ꯂꯤꯁꯤꯡ ꯂꯤꯁꯤꯡ ꯍꯨꯝꯐꯨ ꯍꯥꯏꯗꯨꯔꯣ ꯁꯤꯛꯁꯇꯤꯗꯣ
ꯁꯤꯛꯁꯇꯤꯗꯣ
ꯋꯥ
ꯅꯤꯐꯨ
ꯅꯤꯐꯨ ꯂꯤꯁꯤꯡ ꯅꯤꯐꯨ ꯇꯥꯗꯧꯔꯦꯅꯦ ꯑꯗꯨ ꯑꯗꯨꯃꯥꯏꯅ ꯍꯥꯏꯕ ꯃꯥꯅ ꯈꯜꯂꯤꯁꯦ ꯑꯩꯈꯣꯏ ꯑꯍꯨꯝꯒꯤ ꯈꯜꯂ ꯃꯥꯜꯂꯦꯕ
ꯑꯝ ꯑꯗꯣ ꯎꯝ ꯍꯌꯦꯡ ꯂꯥꯛꯑꯗꯤ ꯋꯥꯔꯤꯗꯣ ꯐꯖꯅ ꯁꯥꯔꯣ ꯅꯠꯇ꯭ꯔꯗꯤ ꯃꯇꯝꯗꯣ ꯑꯃꯨꯛ ꯃꯊꯪ ꯊꯥ ꯑꯃꯨꯛ ꯇꯥꯗꯣꯏꯅꯦꯕ ꯍꯥꯏꯗꯤ ꯇꯥꯡꯃꯜꯂꯂꯤ ꯉꯝꯗꯦꯗꯅ ꯇꯔꯥ ꯐꯥꯎꯗꯤ ꯌꯥꯅꯤꯕ ꯍꯥꯏꯗꯤ ꯊꯥꯔꯇꯤꯗꯗꯤ ꯂꯤꯁꯤꯡ ꯅꯤꯄꯥꯟꯗ ꯂꯩꯕ ꯅꯠ ꯭ꯠ꯭ꯇꯣ ꯑꯗꯨꯗꯤ ꯀꯩꯁꯨ ꯀꯥꯏꯗꯦꯕꯀꯣ
ꯃꯥ ꯍꯌꯦꯡ ꯂꯥꯛꯑꯅꯤ ꯍꯌꯦꯡ ꯂꯥꯛꯑꯒ ꯑꯩ ꯍꯌꯦꯡ ꯍꯣꯂꯤꯗꯦ ꯂꯧ ꯇꯧꯏꯕ
ꯑꯥ
ꯑꯦ ꯃꯥꯝꯃꯦ ꯑꯗꯨꯒ ꯑꯌꯨꯛꯇ ꯑꯃꯨꯛ ꯂꯥꯛꯑꯀꯥꯟꯗ ꯑꯌꯨꯛꯇꯗꯤ ꯋꯥꯔꯤ ꯁꯕ ꯐꯪꯉꯣꯏ ꯑꯗꯨ ꯍꯌꯦꯡꯅꯦ ꯍꯌꯦꯡ ꯇ꯭ꯌꯨꯁꯗꯦꯅꯦ ꯋꯦꯟꯁꯗꯦꯗ ꯁꯨꯇꯤ ꯂꯧꯏꯕ ꯋꯦꯅꯦꯁꯗꯥꯏ ꯁꯨꯇꯤ ꯂꯧꯕꯅꯦ ꯑꯗꯣ ꯋꯦꯅꯁꯗꯦ ꯁꯨꯇꯤ ꯂꯧꯕ ꯀꯥꯟꯗ ꯎꯅꯒꯅꯦꯕ ꯑꯗ ꯑꯣꯏꯅ ꯋꯥꯔꯤ ꯁꯥꯔꯅꯤ ꯀꯟꯐꯥꯔꯝ ꯇꯧꯔꯅꯤ ꯑꯗꯨꯗ
ꯅꯕꯥꯅꯤ ꯐꯣꯟꯗꯨꯁꯨ ꯋꯥꯔꯤ ꯁꯥꯕ ꯇꯥꯏꯞ ꯁꯥꯕ ꯌꯥꯏꯅ ꯁꯥꯗꯕ ꯇꯥꯏꯞꯇ
ꯐꯣꯟꯗꯁꯨ ꯋꯥꯔꯤ ꯁꯥꯏ ꯑꯗꯨꯕꯨ ꯐꯝꯃꯤꯟꯅꯔꯒ ꯀꯃꯥꯏꯅ ꯇꯧꯒꯦ ꯍꯥꯏꯕꯗꯣ ꯐꯣꯟꯗꯗꯤ ꯋꯥꯔꯤ ꯁꯥꯕꯁꯦ ꯌꯥꯝ ꯐꯖꯅ ꯁꯥꯕ ꯐꯪꯗꯦꯕ ꯃꯇꯝꯗꯣ ꯃꯥꯅ ꯌꯨꯝꯗ ꯂꯩꯕꯅꯤꯅ ꯌꯨꯝꯒꯤ ꯃꯤꯁꯤꯡꯒꯤ ꯃꯃꯥꯡꯗ ꯐꯣꯟ ꯇ ꯋꯥꯔꯤꯁꯦ ꯑꯗꯨꯝ ꯁꯥꯔꯒꯁꯨ ꯂꯩꯕ ꯌꯥꯗꯦ ꯑꯗꯑꯥꯒ ꯅꯨꯡꯗꯥꯡꯗꯅ ꯊꯕꯛ ꯇꯜꯂꯦ ꯑꯗꯨꯒ ꯍꯜꯂꯛꯄꯗꯅ ꯃꯥ ꯇꯨꯝꯅꯤꯡꯉꯦ ꯌꯥꯔꯦ ꯑꯗꯨꯝ ꯍꯥꯟꯅ ꯇꯨꯝꯊꯣꯛꯈ꯭ꯔꯦ ꯋꯥꯔꯤ ꯁꯥꯟꯅꯤꯡꯉꯥꯏ ꯃꯇꯝ ꯂꯩꯇꯦ
ꯉꯔꯥꯡ ꯑꯩ ꯃꯪꯗ ꯑꯥꯗ ꯌꯧꯔꯝꯃꯦ ꯑꯗꯨꯒ ꯅꯣꯏ ꯑꯩꯕꯨ ꯂꯧꯕ ꯂꯥꯛꯇꯕꯩꯒꯤ ꯑꯄꯤ ꯑꯩꯈꯣꯏ ꯏꯆꯦ
ꯏꯆꯦ ꯑꯩꯅ ꯑꯗꯨꯝ ꯏꯆꯦ ꯍꯥꯏꯗꯕꯤꯗ ꯍꯥꯏꯕꯩꯅꯦ ꯏꯆꯦ ꯃꯤꯁꯅ ꯈꯣꯏ ꯊꯕꯛ ꯇꯧꯐꯝꯗ ꯂꯩꯔꯝꯃꯤꯅ ꯑꯩ ꯅꯣꯏ ꯂꯧꯕ ꯂꯥꯛꯇ꯭ꯔꯦꯅ ꯑꯩ ꯃꯪꯗ
ꯑꯩ ꯑꯩꯒꯤ ꯃꯥꯡꯗꯁꯨ ꯎꯝ ꯉꯔꯥꯡꯒꯤ ꯃꯥꯡꯗꯣ ꯑꯗꯨꯃꯥꯏꯅ ꯇꯧꯔꯝꯃꯦ ꯑꯥ ꯍꯥꯏꯗꯤ ꯗ꯭ꯔꯒꯣꯟꯅꯦ ꯗ꯭ꯔꯦꯒꯣꯟꯗꯣ ꯀꯣꯏꯇꯥꯟ ꯊꯥꯅꯔ ꯂꯩꯕ ꯋꯥꯅꯦ ꯑꯩꯒꯤ ꯑꯩꯒꯤ ꯃꯅꯤꯡ ꯀꯣꯏꯇꯥꯟ ꯇꯥꯟꯅꯔꯒ ꯃꯤ ꯐꯥ ꯃꯤ ꯐꯨꯔꯦ ꯃꯤ ꯍꯥꯠꯂꯦ ꯃꯌꯥꯝꯕꯨ ꯍꯥꯠꯂꯦ ꯅꯪꯕꯨꯁꯨ ꯎꯑꯦ
ꯅꯪꯕꯨꯁꯨ ꯎꯏ ꯍꯠꯂꯝꯕ꯭ꯔꯥ
ꯍꯥꯠꯂꯝꯕ꯭ꯔꯥ ꯍꯥꯠꯂꯝꯗꯕ꯭ꯔꯥ ꯑꯗꯨꯗꯤ ꯈꯪꯗꯦ ꯑꯗꯨꯕꯨ ꯃꯤ ꯃꯌꯥꯝꯕꯨ ꯍꯥꯠꯂꯝꯃꯒ ꯑꯥ ꯑꯩ ꯑꯗꯨꯝ ꯀꯣꯏꯆꯦꯜ ꯆꯦꯟꯗꯨꯅ ꯂꯩꯔꯦ ꯑꯗꯨꯕꯨ ꯑꯗꯣ ꯑꯩꯅ ꯆꯦꯟꯕ ꯃꯇꯝꯗ ꯑꯗꯨꯝ ꯆꯦ ꯆꯦꯜꯂꯁꯨ ꯑꯗꯨꯝ ꯂꯥꯛꯄ ꯑꯗꯨꯒꯤ ꯑꯗꯨꯝ ꯇꯨꯝ ꯇꯨꯝꯕꯗ ꯑꯗꯨꯝ ꯍꯧꯒꯠꯂꯦ ꯗꯨꯝ
ꯆꯦꯟꯕ ꯅꯨꯡꯉꯥꯏꯔꯝꯃꯅꯤ
ꯃꯪꯒꯁꯦ ꯅꯨꯡ ꯅꯨꯡꯉꯥꯏꯗꯤꯌꯦ ꯍꯟꯗꯛ ꯃꯔꯛꯁꯦ ꯀꯩꯅꯣ ꯈꯪꯗꯤꯌꯦ
ꯅꯪ ꯇꯨꯝꯂꯝꯗꯥꯏꯗ ꯀꯩꯁꯨꯝ ꯇꯧꯗꯕ ꯃꯥꯜꯂꯦ
ꯀꯩꯁꯨ ꯇꯧꯗꯦ ꯀꯥꯎꯈꯔꯦ
ꯇꯨꯝꯉꯝꯗꯥꯏꯗ ꯀꯅꯥꯝꯇꯒ ꯅꯤꯡꯁꯤꯡꯉꯒ ꯉꯍꯥꯛ ꯐꯝꯃꯒ ꯀꯩꯅꯣ ꯑꯗꯨꯒꯨꯝꯕ ꯇꯧꯗꯕ ꯃꯥꯜꯂꯦ ꯇꯨꯝꯂꯝꯗꯥꯏꯗ
ꯍꯣꯏ ꯃꯥꯅꯦ ꯐꯣꯟ
ꯋꯥꯔꯤꯗꯣ ꯐꯖꯟꯅ ꯁꯥꯔꯒ ꯍꯥꯏꯔꯛꯑꯣ ꯗꯦꯠ ꯇ꯭ꯋꯦꯟꯇꯤ ꯑꯃꯨꯛ ꯆꯠꯈ꯭ꯔꯗꯤ ꯌꯥꯝꯅ ꯂꯥꯞ ꯄꯦ ꯃꯊꯪ ꯊꯥ ꯃꯨꯛ ꯑꯣꯏꯔꯅꯤ ꯗꯦꯠ ꯇ꯭ꯋꯦꯟꯇꯤ ꯌꯧꯈ꯭ꯔꯗꯤ ꯃꯊꯪ ꯊꯥ ꯑꯣꯏꯔꯅꯦꯕ
ꯑꯣ ꯃꯥ ꯁꯤꯗ ꯂꯥꯛꯑꯒ ꯑꯃꯨꯛ ꯍꯥꯏꯗ꯭ꯔꯕꯥꯠ ꯆꯠꯂ ꯆꯠꯀꯅꯤꯌꯦ ꯄꯥꯎꯅꯤꯡ
ꯁꯥꯥꯟꯅ ꯋꯥꯔꯤ ꯁꯥꯗꯣꯛꯑꯣ ꯐꯖꯟꯅ ꯑꯗꯨꯒ ꯍꯥꯏꯔꯛꯑꯣ
ꯃꯥꯏ ꯌꯦꯡꯕ ꯎꯝ